ꯍꯂ ꯁꯤꯇꯥꯔꯒ
ꯇꯔ
ꯆꯝꯇꯥꯄꯤꯅꯤ
ꯇꯥꯕ ꯅꯠꯇ꯭ꯔꯣ
ꯞꯦ ꯀꯩꯗꯧꯔ ꯀꯩꯗꯧꯔꯝꯃꯤꯅꯣ
ꯍꯌꯦꯡ ꯇꯥꯛꯅꯕ ꯅꯣꯠ ꯁꯦꯝꯃꯝꯕꯅꯤ
ꯎ ꯑꯩ ꯁꯤꯂꯣꯝꯗ ꯊꯥꯖꯍꯝꯕꯤꯗꯣ ꯑꯩꯈꯣꯏꯗ ꯅꯨꯡꯗꯥꯡꯝꯇ ꯀꯣꯏꯔꯛꯀꯦꯒ ꯍꯥꯏꯔꯛꯑꯦ
ꯑꯣ ꯃꯥ ꯉꯁꯥꯏ ꯍꯗ ꯐꯣꯟ ꯇꯧꯔꯛꯑꯃꯤꯅꯦ ꯄꯥꯏꯗ꯭ꯔꯦꯕ ꯑꯩꯅ ꯍꯥꯏꯗꯤ ꯈꯨꯗꯛꯇꯗꯤ ꯌꯥꯔꯣꯏꯕ ꯑꯗꯨꯏꯗꯣ ꯈꯤꯇꯪ ꯅꯣꯡ ꯅꯤꯅꯤ ꯉꯥꯏꯅꯗ꯭ꯔꯒꯗꯤ
ꯎ
ꯌꯥꯔꯦ ꯑꯗꯨ ꯀꯣꯟꯅ ꯁꯥꯟꯅꯔꯁꯦ ꯑꯩꯅ ꯃꯔꯝꯗꯨꯁꯨ ꯍꯪꯕ ꯑꯃ ꯆꯪꯗ꯭ꯔꯥ ꯃꯤꯗꯥ ꯈꯨꯗꯛꯇ ꯍꯦꯛꯇ ꯇꯧꯁꯟ ꯌꯥꯄꯣꯟꯠꯇꯦ
ꯅꯪꯅ ꯐꯣꯟ ꯄ꯭ꯔꯥꯏꯠꯇꯕ ꯑꯣꯏꯔꯔꯕꯝꯅꯤ ꯅꯨꯃꯤꯗꯥꯡ ꯆꯥꯛꯊꯣꯛ ꯀꯣꯏꯔꯛꯀꯦ ꯀꯥꯏꯔꯦ ꯍꯥꯏꯗꯣ
ꯎꯝ ꯑꯗꯒꯤ ꯗꯤ ꯑꯦꯝ ꯀꯣꯂꯦꯖ ꯑꯃ ꯍꯤꯖꯝꯒꯤꯗꯨꯗꯤ ꯗꯤ ꯑꯦꯝ ꯀꯣꯂꯦꯖꯇ ꯑꯣꯏꯅ ꯇꯝꯃꯅꯤ ꯍꯥꯏ ꯗꯤ ꯑꯦꯝꯒꯤ ꯌꯥꯎꯔꯛꯑꯦꯌꯦꯦ ꯗꯤꯦꯝ ꯀꯣꯂꯦꯖ ꯇꯝꯃꯅꯤ ꯍꯥꯏꯔꯛꯄꯅꯤ
ꯎꯝ ꯑꯇꯣꯞꯄ ꯑꯃꯗ ꯑꯗꯨꯝ ꯇꯝꯍꯜꯂꯁꯨ ꯌꯥꯕꯗꯕ
ꯈꯪꯗꯦ ꯌꯦꯡ ꯇꯥꯗꯅ
ꯁꯣꯏ ꯀꯩꯅꯣꯒꯧꯗꯤ ꯃꯆꯦꯒꯧꯗꯤꯦ ꯄꯨꯟꯗꯤ ꯄꯨꯛꯍꯟꯅꯤꯡꯉꯕ ꯐꯥꯎꯗꯤꯔꯝꯃꯦ
ꯅꯣꯡ ꯆꯨꯗ꯭ꯔꯣ
ꯎꯝ ꯌꯥꯝ ꯀꯟꯅ ꯁꯨꯑꯦ ꯃꯩꯒ ꯂꯥꯛꯇ ꯉꯥꯏꯔꯤꯦ
ꯎꯝ ꯉꯨꯡꯁꯥꯏ ꯅꯨꯡꯊꯤꯟꯗ ꯐꯖꯅ ꯆꯨꯏꯅꯦ
ꯁ ꯅꯣꯡꯗꯣ ꯈꯥ ꯀ ꯂꯥꯎꯑꯣꯣ
ꯎꯝ ꯎꯝ ꯅꯣꯡ ꯈꯥꯛꯄ ꯈꯔꯁꯨ ꯌꯥꯎꯕꯅꯤ
ꯑꯩ ꯐꯣꯟꯁꯤꯁꯨ ꯕꯦꯔꯥ ꯇꯧꯔꯦ ꯇꯧꯔꯤꯁꯤꯦ
ꯑꯗꯣ ꯑꯩꯈꯣꯏꯒꯤ ꯊꯕꯤꯁꯦ ꯀꯩꯅꯣ ꯑꯣꯏꯗ꯭ꯔꯕ ꯀꯥꯂꯦꯟ ꯊꯕꯤꯒꯤ ꯇꯥꯏꯞ ꯇꯧꯗ꯭ꯔꯣ ꯃꯁꯛꯇꯣ
ꯀꯥꯂꯦꯟ ꯊꯕꯤꯒꯤ ꯇꯥꯏꯞꯇ ꯇꯧꯕꯅꯤꯅ ꯑꯗꯨꯝ ꯅꯧꯕꯅꯦ ꯀꯩꯝ ꯇꯧꯗꯕꯅ ꯈꯪꯗꯦ
ꯃꯁꯛꯇꯣ ꯇꯧꯋꯦ ꯍꯥꯏꯕ ꯑꯗꯨꯃꯥꯏꯅ ꯚꯦꯔꯥꯏꯇꯤꯗ ꯑꯗꯨꯅꯦ ꯃꯔꯨ ꯑꯔꯩꯕꯁꯦ
ꯉꯁꯥꯏ ꯄꯥꯕꯤꯅꯤꯅ ꯈꯔ ꯑꯃ ꯍꯦꯛꯈ꯭ꯔꯕꯅꯦ
ꯃꯥꯏꯗꯤ ꯇꯧꯔꯅꯤ ꯑꯩꯈꯣꯏꯗ ꯄꯥꯜꯂꯗꯤ
ꯃꯔꯤ ꯃꯉꯥ ꯑꯃ ꯍꯦꯛꯈ꯭ꯔꯦ ꯅꯣꯡꯁꯨ ꯆꯨꯔꯤꯀꯥꯟꯗꯅꯦꯕ ꯈꯣꯏ ꯃꯥꯅ ꯊꯕꯤꯕ ꯑꯃꯅ ꯌꯦꯡꯉ ꯍꯦꯛꯈꯣ ꯍꯥꯏꯔꯒ ꯃꯈꯥꯗꯗꯤ ꯄꯥꯛꯊꯔ ꯌꯦꯡꯗꯕꯤ ꯃꯊꯛꯇꯪꯒꯤ ꯑꯎ ꯑꯧꯕꯗ ꯍꯦꯛꯄꯤꯗꯣ ꯃꯆꯥ ꯄꯤꯇꯨ ꯄꯤꯇꯨ ꯀ ꯍꯥꯏ ꯍꯦ ꯍꯦꯛ ꯀꯦꯗ ꯅꯧꯕꯀꯤ ꯄꯝꯇ
ꯃꯥꯏꯗꯤ ꯇꯧꯅꯤꯕ ꯌꯥꯔꯦ ꯕꯦꯝꯃꯥ ꯗꯣ ꯁꯥꯟꯅꯩ ꯍꯥꯏꯕꯅꯦ ꯉꯔꯥꯡ ꯉꯔꯥꯡ ꯐꯣꯟ ꯇꯧꯅꯕꯗ ꯍꯥꯏꯔꯛ ꯑꯦ ꯍꯔꯥꯎ ꯍꯔꯥꯎ ꯇꯧꯔꯛꯑꯦꯌꯦ ꯑꯆꯥꯄꯣꯠꯀ ꯂꯩꯔꯛꯎ ꯀꯥꯏꯅ ꯑꯗꯨ ꯕꯤꯁꯀꯨꯠꯇꯤ ꯂꯩꯔꯛꯑꯅꯨ ꯁꯨꯡꯂꯩ ꯂꯩꯔꯛꯑꯅꯨ ꯑꯣꯛꯑꯦꯒ ꯍꯥꯏꯌꯦ ꯌꯦ ꯑꯩꯅ ꯕꯖꯥꯔꯗꯒꯤ ꯑꯈꯣꯏꯒꯤ ꯕꯦꯀꯔꯤꯒꯤ ꯕꯨꯖꯤꯌꯥꯑꯣꯏ ꯑꯗꯩ ꯃꯨꯛꯁꯨꯔꯤꯑꫭꯏ ꯀꯩ ꯌꯥꯅꯔꯒ ꯃꯤꯛꯆꯔ ꯑꯃ ꯊꯣꯛꯇꯥꯏꯅꯦ ꯆꯥꯛꯀꯁꯨ ꯑꯗꯨꯝ ꯆꯥ ꯌꯥꯕ ꯃꯣꯔꯣꯛ ꯃꯀꯨꯞ ꯄꯥꯎꯗꯔꯒ ꯈꯔ ꯇꯣꯠꯁꯟꯅꯕꯤ ꯑ ꯃꯣꯔꯣꯛ ꯑꯇꯦꯛ ꯃꯣꯔꯣꯛ ꯑꯇꯥꯎꯕꯒꯁꯨ ꯍꯥꯞꯄ ꯑꯃ ꯂꯩꯕꯗꯣ ꯑꯗꯨꯏꯗꫭ ꯂꯩꯖꯤ ꯈꯣꯠꯁꯦꯅ ꯍꯥꯏꯈꯔ꯭ ꯕꯅꯦ ꯂꯩꯃꯤꯟꯅꯔꯁꯦꯌꯦ
ꯇꯧꯗ꯭ꯔꯦ ꯀꯩꯝꯇ ꯁꯥꯎꯗ꯭ꯔꯦ ꯍꯥꯏꯕ꯭ꯔꯥ ꯍꯧꯖꯤꯕ ꯃꯔꯨꯞꯀꯤ ꯄꯩꯁꯥ ꯄꯤꯒꯦ ꯅꯪ ꯀꯥꯞꯈꯤ ꯍꯥꯏꯕꯗꯨꯔꫭ
ꯑꯥ
ꯂꯤꯁꯤꯡ ꯃꯔꯤ ꯀꯥꯞꯄꯛꯑꯦꯅ ꯏꯟꯗꯣꯟꯆꯥꯅ ꯉꯁꯥꯏ ꯂꯨꯄꯥ ꯆꯥꯝꯃꯔꯤ ꯑꯃ ꯂꯧ ꯂꯥꯛꯑꯦ ꯊꯤꯟ ꯊꯤꯟꯒ꯭ꯔꯦ
ꯑꫭ ꯑꯗꯨ ꯌꯥꯔꯦꯀꯣ ꯑꯗꯨꯗꯤ
ꯎꯝ ꯆꯝꯃꯔꯤ ꯑꯃ ꯂꯧ ꯂꯛꯇꯅ ꯂꯧꯒ꯭ꯔꯦ
ꯎꯝ
ꯑꯗꯨ ꯂꯧ ꯂꯥꯛꯄꯗꯅꯦ ꯃꯥꯅ ꯊꯕꯤ ꯍꯦꯛꯏꯗꫭ
ꯎꯝ ꯅꯨꯡꯉꯥꯏꯔꯦ ꯃꯥ ꯈꯨꯗꯣꯡ ꯆꯥꯕꯗꯣ ꯑꯅꯤ ꯐꯪꯉꯤꯅꯤ ꯃꯥꯏꯗꯤ ꯈꯨꯗꯣꯡꯆꯥꯕꯗꫭ ꯕꯤꯟꯗꯤꯌꯥ ꯇꯔꯕꯨꯁ ꯄꯨꯔꯛꯄ꯭ꯔꫭ
ꯄꯨꯔꯛꯑꯦ
ꯍꯌꯦꯡꯃꯛ ꯆꯥꯎꯒꯤꯅꫭ ꯍꯥꯛꯡꯆꯤꯠ ꯀꯨꯝꯕ ꯆꯥꯎ ꯑꯗꯨꯅ ꯊꯨꯝꯗꯣꯏꯅꯦ
ꯑꯍꯨꯝꯂ ꯃꯔꯤꯔ ꯀꯩꯅꯣꯝ ꯄꯨꯔꯛꯄꯅꯦ
ꯃꯥ ꯀꯥ ꯍꯟꯗꯛ ꯀꯤ ꯑꯩ ꯀꯣꯟꯅ ꯑꯃ ꯇꯧꯔꯛꯑꯒꯦ ꯐꯣꯟꯗꯣ
ꯑꯩꯒꯤ ꯐꯣꯟꯖꯤꯅꯅꯦ ꯃꯤꯒ ꯋꯥꯔꯤ ꯍꯦꯛ ꯁꯥꯟꯅꯔꯨꯔꯒꯗꯤ ꯁꯥꯎꯟꯖꯦ ꯃꯈꯥ ꯀꯩꯅꯣ ꯆꯠꯇꯕꯤ ꯃꯊꯛꯀꯤ ꯄꯤꯛꯅ ꯆꯠꯄꯤ ꯑꯃ ꯇꯧ ꯂꯩꯔꯦꯕ ꯑꯗꯨꯝ ꯇꯥꯗꯕꯤ ꯑꯃ
ꯑꯦꯄꯥꯏꯗꫭ
ꯅꯠꯇꯦ ꯑꯩ ꯑꯗꯨ ꯄꯥꯏꯗ꯭ꯔꯦ ꯑꯈꫭꯏ ꯑꯩ ꯍꯥꯟꯅꯩꯗꯣ ꯑꯗꯨꯝ ꯄꯥꯏꯔꯦ ꯑꯩ ꯍꯥꯟꯅꯩꯗꯨꯅ ꯍꯦꯟꯅ ꯅꯨꯡꯁꯤꯌꯦꯅ ꯑꯈꫭꯏ ꯃꯥꯗ ꯃꯤꯊꫭꯛꯈ꯭ꯔꯦ ꯑꯗꯨ ꯀꯨꯏꯔꯦ ꯄꯥꯏꯗꯕ
ꯄꯤꯒ꯭ꯔꯕ ꯑꯃꯗꫭ
ꯃꯤꯒ꯭ꯔꯦ
ꯎꯝ ꯀꯨꯏꯔꯛꯑꯕꯩꯅꯤꯅꯦ ꯑꯩ ꯑꯗꯣ ꯑꯩꯒꯤꯅꯗꯤ ꯗꯤ ꯍꯥꯜꯂꯤꯅꯤ ꯅꯉꯣꯟꯗꯒꯤ ꯑꯃꯨꯛ
ꯃꯥꯅꯦ ꯑꯩ ꯄꯩꯁꯥ ꯐꯪꯉꯛꯑꯀꯥꯟꯗ ꯂꯤꯁꯤꯡ ꯑꯍꯨꯝꯃꯨꯛ ꯗꯥꯎꯟ ꯄꯦꯃꯦꯟ ꯊꯤꯔꯒ ꯇꯔꯥꯒ ꯃꯉꯥꯃꯨꯛ ꯄꯤꯕ ꯑꯝꯇ ꯂꯣꯟꯗ ꯑꯣꯏꯅ ꯂꯧꯒꯦ ꯇꯧꯕꯅꯤ ꯊꯥ ꯑꯃ ꯌꯥꯍꯨꯝꯗꯒꯤ
ꯇꯧꯗꫭꯏꯕ
ꯍꯥꯥ ꯑꯥꯈꫭꯏ ꯕꯥꯅ ꯄꯤꯈ꯭ꯔꯅꯤ ꯃꯥꯒꯤꯗꯤ ꯑꯕꯥꯗꯨ ꯌꯥꯝ ꯊꯤꯅ ꯀꯩꯅꯣ ꯑꯣꯏꯕꯒꯤ ꯌꯨꯇ꯭ꯌꯨꯞ ꯆꯪꯕ ꯌꯥꯗꯦꯗꯅ ꯑꯣꯏꯗꯍ ꯇꯧꯍꯜꯂꯒꯦ ꯇꯧꯕꯅꯤ ꯗꯦꯠ ꯇꯦꯟꯗ ꯑꯦꯛꯖꯥꯝ ꯍꯧꯒꯗꯕꯅꯦꯕ ꯄꯩꯁꯥ ꯑꯗꯥꯏꯗ ꯐꯪꯉꯛꯇꯧ ꯃꯥꯜꯂꯦ
ꯍꯥ ꯎꯝ ꯑꯗꯨꯗꯤ ꯄꯩꯁꯥꯗꯨꯗꯤ ꯊꯥꯒꯤ ꯂꯤꯁꯤꯡ ꯑꯃ ꯈꯔ ꯍꯦꯟ ꯊꯤꯗꯣꯏ ꯑꫭꯏꯔꯝꯅꯤꯅꯦ
ꯑꯗꯨ ꯀꯩꯁꯨ ꯌꯧꯗꯕ ꯂꯩꯕꯅꯤꯗ ꯆꯅꯤꯄꯥꯜꯂ ꯆꯥꯇ꯭ꯔꯦꯠꯂ ꯑꯗꯨꯝ ꯊꯤꯕ ꯑꯗꯨꯝ ꯈꯪꯅ ꯑꯗꯨ ꯑꯗꯨꯝ ꯑꯗꯨꯃꯥꯏꯅ ꯑꯗꯨꯝ ꯊꯤꯔ ꯌꯦꯡꯈꯤ ꯑꯗꯨꯝ ꯑꯗꯨꯗꯤ ꯑꯗꯨꯝ ꯊꯥ ꯑꯃꯒꯤ ꯑꯗꯨ ꯈꯤꯇꯪꯗꯨꯗꯤ ꯑꯗꯨꯝ ꯉꯝꯅꯤꯗꯅ ꯊꯤꯕ ꯇꯨꯏꯁꯟꯒꯤ ꯄꯩꯁꯥꯗꯩꯅꯤ ꯈꯪꯗꯦ ꯑꯗꯨꯝ ꯇꯨꯏꯁꯟ ꯄꯩꯁꯥꯗꯩꯅꯤ ꯈꯪꯗꯦ ꯑꯗꯨꯝ ꯉꯝꯃꯅꯤꯗꯅ ꯑꯗꯨꯗꯤ ꯇꯨꯏꯁꯟ ꯄꯩꯁꯥꯖꯤꯅ ꯄꯤꯔꯛꯄꯒ ꯂꯣꯏꯕꯒ ꯄꯤꯔꯛꯄꯒ ꯂꯣꯏꯕꯒ ꯀꯗꯥꯏ ꯆꯠꯈ꯭ꯔꯤꯅꫭ ꯒ꯭ꯌꯥꯟ ꯃꯦꯟ ꯇꯗꯦ ꯅꫭꯏꯆꯛ ꯊꯣꯡꯗ꯭ꯔꯤꯕꫭ
ꯆꯥꯛ ꯊꯣꯡꯗ꯭ꯔꯤ ꯊꯣꯡꯉ ꯗꯝꯅꯤ ꯔꯕꯤꯅꯥꯍꫭꯏ ꯃꯃꯥꯁꯨ ꯅꯥꯏ ꯍꯥꯏꯅꯦ ꯕꯤ ꯄꯤ ꯋꯥꯡꯉꯤ ꯍꯥꯏ ꯀꯩꯀꯩꯅꯣ ꯈꯔ ꯇꯧꯋꯦ ꯒꯥꯏꯗꯤ ꯍꯥꯏꯔꯛꯄꯅꯤ
ꯇꯧꯔꯝꯅꯤ ꯀꯩ ꯀꯩꯗꯣ ꯀꯃꯥꯏꯅ ꯇꯧꯖꯥꯠꯅꯣꯅꯦ ꯃꫭꯏꯕꫭ ꯅꯨꯃꯤꯒ
ꯈꯪꯗꯦ ꯃꯣꯏꯖꯨ ꯐꯣꯟ ꯀꯩꯅꯣ ꯇꯧꯔꯒ ꯃꯣꯏ ꯑꯣꯖꯥꯅ ꯔꯤꯁꯥꯔꯁ ꯇꯧꯕꯗꯤ ꯂꯥꯏꯑꯅ ꯐꯣꯟꯗ ꯐꯤꯂꯝ ꯀꯨꯝ ꯂꯩꯔꯦ ꯍꯥꯏꯕ꯭ꯔꯥ ꯀꯩꯅꯣ ꯑꯗꯨꯃꯥꯏꯅ ꯐꯥꯒꯤ ꯇꯧꯔꯛꯄꯅꯤ
ꯑꯣ ꯆꯦ ꯔꯕꯤꯅꯥ ꯍꫭꯏꯗꫭ ꯑꯩ ꯀꯩꯅꯣ ꯊꯥꯛꯂꯛꯄ ꯑꯣꯏꯌꯦ ꯃꯔ ꯇꯧ ꯃꯤꯅꯕ ꯇꯝꯄꯥꯛ ꯂꯩꯃꯥ
ꯎꯝ ꯇꯝꯄꯥꯛ ꯂꯩꯃꯒꯗ ꯁꯨꯡꯂꯥꯛ ꯂꯥꯛꯇꯦ ꯒꯥꯏꯅ ꯇꯧꯕꯅꯦ ꯑꯗꯨꯝ
ꯃꯣꯏ ꯉꯔꯥꯡꯒꯤ ꯕꯥꯔꯗꯦ ꯆꯠꯄꯩ ꯊꯥꯒꯠ ꯂꯛꯄꯥ ꯊꯦꯡꯅꯩ
ꯎꯝ ꯁꯩꯇꯥꯃꯥꯏ ꯕꯥꯔꯗꯦ ꯑꯣꯏꯕꯅꯦꯕ ꯉꯔꯥꯡ
ꯍꯩꯇꯕ ꯃꯥꯔꯣ ꯃꯥꯌꯥꯏ ꯐꯝꯃꯤꯗꯣ
ꯃ ꯔꯤꯔꯛ ꯀꯩꯅꫭ ꯁꯨꯔꯥꯃꯅꯤ ꯃꯥꯏ ꯕꯥꯔꯗꯦꯗꫭ
ꯑꯗꯨ ꯃꯥꯔꯣ ꯃꯌꯥꯏꯗ ꯐꯝꯃꯤꯗꯣ ꯑꯩꯗꯤ
ꯃꯅꯦ ꯃꯁꯝ ꯁꯥꯏꯒ ꯊꯥꯗꯕꯗꯨꯨ ꯃꯣꯏ ꯃꯆꯦꯅꯦꯕ ꯅꯥꯀꯟꯗ ꯑꯃ ꯃꯥꯌꯥꯏꯗꯨꯅ ꯃꯤꯁꯨ ꯄꯤꯛꯄ ꯃꯃꯥꯏ ꯄꯤꯛꯑꯦ ꯃꯤ ꯄꯤꯛꯑꯦ
ꯍꯩꯃꯥ ꯃꫭꯏꯃꯥꯆꯦ ꯑꯩ ꯀꯩꯅꯣꯗꯨꯗꯤ ꯑꯉꯥꯡ ꯉꯥꯛꯇ ꯌꯥꯝ ꯃꯥꯟꯗ꯭ꯔꯣ ꯌꯥꯝ ꯑꯗꯨꯗꯤ
ꯃꯣꯏꯗꯤ ꯃꯤ ꯂꯣꯏ ꯄꯤꯛꯇꯛ ꯄꯤꯛꯇꯛ ꯇꯧꯕꯅꯤ ꯑꯉꯥꯡ ꯑꯁ ꯃꯣꯏ ꯃꯆꯦꯒꯗꯨꯗ ꯑꯉꯥꯡ ꯈꯨꯃꯥꯟ ꯑꯃ ꯆꯥꯍꯤ ꯅꯤꯐꯨ ꯁꯨꯏꯗꫭ ꯃꯤꯛꯇ꯭ꯔꯨ ꯃꯤꯛꯑꯒ
ꯎꯝ
ꯑ ꯃꯣꯏꯗꯤ ꯊꯕꯛꯁꯦ ꯁꯨꯗꯅ ꯂꯩꯕꯅꯤꯗ ꯃꯣꯏꯗ ꯌꯥꯝ ꯅꯨꯡꯉꯥꯏ ꯂꯩꯕ ꯃꯆꯥꯅꯤ
ꯃꯣꯏꯁꯦ ꯆꯦꯔꯕꯤꯅꯥ ꯍꯣꯏ ꯃꯣꯏꯁꯦ ꯑꯃ ꯄꯨꯂꯞ ꯄꯨꯟꯅ ꯑꯣꯖꯥ ꯑꯇ ꯃꯈꯥ ꯇꯧꯕꯤꯟꯅꯔꯣ ꯀꯩꯅꯣ
ꯎꯝ ꯇꯧꯔꯤꯅꯦ ꯆꯒꯤ ꯇꯔꯅꯤ ꯃꯈꯥ ꯇꯧꯕꯅꯦꯕ ꯑꯗꯨꯒꯤ ꯊꯣꯡꯂꯥꯎ ꯂꯥꯛꯇꯦ ꯇꯧꯔꯦ ꯐꯣꯟꯗ ꯐꯤꯂꯝ ꯀꯨꯝ ꯂꯩꯔꯦꯅ
ꯍꯝ ꯃꯣꯏꯒꯤ ꯅꯥꯎꯕꯤꯒꯤ ꯃꯤꯡꯆꯟ ꯃꯤꯡ ꯆꯟꯕꯒꯤꯅ ꯍꯥꯏꯔꯛꯏꯗꯣ
ꯎꯝ
ꯅꯪꯅ ꯑꯃꯨꯛ ꯑꯇꯣꯞꯄ ꯀꯩ ꯑꯣꯖꯥꯗꯣ ꯑꯃꯨꯛ ꯍꯪꯅꯗꯣꯏꯔꯕ
ꯈꯪꯅꯕ ꯍꯥꯏꯁꯦ ꯃꯣꯏ ꯄꯨꯂꯞꯅꯅꯦ ꯑ ꯈꯜꯂꯤꯕ ꯃꯣꯏ ꯖꯨꯂꯣꯖꯤ ꯒꯤꯗꯣ ꯂꯣꯏꯅ ꯆꯜꯂꯛꯇ ꯇꯥꯔꯒꯗꯤ ꯁꯤꯠꯇꯣ ꯍꯥꯡꯗꯣꯏ ꯅꯠꯇ꯭ꯔꯥ ꯑꯗꯨꯀꯥꯟꯗ ꯃꯤ ꯅꯣꯡ ꯑꯅꯤ ꯂꯔꯛꯃꯤ ꯀꯌꯥ ꯃꯤꯡ ꯆꯜꯂꯛꯑꯦ ꯍꯥꯏꯔ ꯃꯇꯨꯡꯗ ꯂꯦꯝꯃꯛꯄꯗꯣ ꯑꯗꯨ ꯑꯗꯨꯝ ꯌꯥꯗ ꯑꯗꯨꯅꯦꯕ ꯑꯗꯨ ꯍꯣꯔꯦꯟꯅꯦ ꯃꯥꯒꯤꯗ ꯃꯥꯏꯅ ꯅꯥꯎꯕꯤꯔ ꯂꯥꯛꯑꯒ ꯐꯣꯟ ꯇꯧꯔꯛꯀꯦꯁꯨ ꯅꯪ ꯁꯤ ꯀꯥꯔꯌꯥꯗ ꯑꯗꯨꯝ ꯇꯧꯔꯛꯑꯣꯕ ꯅꯪꯒꯤ ꯐꯣꯟꯗꯩꯩ ꯑꯗꯨꯝ ꯇꯧꯔꯗꯤ ꯋꯥꯔꯤ ꯁꯥꯟꯅꯍꯧ ꯌꯥꯏꯗꯅ ꯏꯕꯅꯤ
ꯍꯣꯏ
ꯑꯁ ꯑꯩ ꯉꯥꯡꯉꯤ ꯃꯌꯥꯝꯁꯦ
ꯃꯣꯏꯅꯦ ꯀꯣꯟꯅ ꯍꯥꯏꯅ ꯌꯥꯕ ꯄꯣꯠꯅꯤ ꯌꯥꯏꯗ ꯀꯩꯁꯨ ꯀꯥꯏꯗꯦ ꯁꯤ ꯑꯗꯨꯝ ꯇꯧꯔꯛꯀꯦ
ꯎꯝ ꯍꯥ ꯁꯤꯗ ꯁꯨꯝ ꯇꯧꯔꯛꯑꯣꯕ ꯔꯦꯀꯣꯠꯁꯨ ꯂꯩꯍꯧꯋꯤꯗꯦ ꯅꯪꯅꯦ ꯑꯩꯉꯣꯟꯗ ꯀꯣꯜ ꯃꯔꯤ ꯇꯧꯔꯛꯇꯣꯏꯅꯦꯗꯅ ꯑꯗꯨꯒꯨꯝꯕꯗꯤ ꯃꯔꯝꯗ ꯑꯗꯨꯝ ꯇꯧꯔꯛꯑꯣ ꯌꯥꯅꯤ ꯀꯩꯁꯨ ꯀꯥꯏꯔꯣꯏꯕ ꯑꯗꯨ ꯈꯇꯪ ꯋꯥꯔꯤ ꯁꯥꯟꯅꯕꯗꯗꯤ ꯃꯤꯅꯤꯠꯇꯣ ꯐꯥꯍꯜꯂ ꯂꯣꯏꯔꯦꯗꯅ
ꯎ
ꯑꯗꯨꯅꯦ ꯑꯩꯅ ꯕꯤꯟꯗꯤꯌꯥꯗꯨꯁꯨ ꯑꯨꯛꯇꯪ ꯍꯥꯞꯆꯤꯜꯂꯣꯗꯤ ꯇꯧꯍꯧ ꯌꯥꯏꯗꯅ ꯈꯤꯇ ꯈꯤꯇꯪ ꯇꯧꯕꯒ ꯃꯥꯏ ꯄꯩꯁꯥ ꯄꯩꯁꯥ ꯄꯩꯁꯥ ꯃꯥꯏ ꯄꯩꯁꯥ ꯆꯪꯕꯗ ꯄꯨꯔꯥ ꯀꯨꯠꯂ ꯌꯥꯗ꯭ꯔꯦ
ꯈꯨꯃꯥ ꯍꯧꯖꯤꯛꯁꯨꯨꯄꯤꯤ ꯁꯥꯕꯩꯗ ꯍꯥꯏꯅꯈꯤꯕꯅꯦꯅ ꯃꯣꯏꯅꯤ
ꯎꯝ ꯍꯣꯏ ꯑꯩ ꯊꯝꯃꯒꯦ ꯅꯪ ꯇꯧꯒꯦꯗꯤ ꯑꯃꯨꯛ ꯇꯧꯔꯣꯕꯀꯣ
ꯍꯣꯏ ꯍꯣꯏ ꯃꯣꯏ ꯂꯥꯛꯑꯗꯤ ꯑꯩ ꯇꯧꯔꯛꯀꯦ ꯎꯝ